ꯑꯩꯨꯝ ꯀꯝ ꯇꯥꯕ
ꯇꯥꯔꯦ ꯇꯥꯔꯦ ꯃꯔꯨꯞ ꯑꯗꯨ ꯈꯤꯇꯪ ꯀꯟꯅ ꯉꯥꯡꯕꯤꯔꯣ ꯃꯔꯨꯞꯅ ꯉꯥꯡꯒꯤꯗꯨ ꯂꯧꯁꯟꯕꯝ ꯈꯪꯗ꯭ꯔꯦ
ꯃꯔꯨꯞ ꯇꯥꯕꯤꯔꯔꯕ꯭ꯔ ꯃꯔꯨꯞ
ꯑꯥ ꯇꯥꯖꯔꯦ ꯇꯥꯖꯔꯦ
ꯃꯔꯨꯞꯀꯤ ꯈꯣꯟꯖꯤꯟꯁꯨ ꯑꯗꯨꯝ ꯁꯦꯡꯅ ꯇꯥꯖꯔꯦ ꯑ ꯃꯔꯨꯞ ꯆꯥꯛ ꯏꯁꯤꯡ ꯎꯅꯕꯤꯨꯔꯕ꯭ꯔꯥ ꯃꯔꯨꯞ ꯀꯝ ꯗꯧꯔꯦ
ꯆꯥꯛ ꯏꯁꯤꯡꯁꯦ ꯎꯅꯔꯦ ꯍꯥꯏꯇꯥꯔꯦ ꯉꯁꯤꯗꯤ ꯈꯤꯇ ꯈꯔꯗꯤ ꯊꯦꯡꯉꯦ ꯍꯥꯏꯇꯥꯔꯦ ꯊꯕꯛ ꯏꯪꯈꯥꯡ ꯁꯥꯟꯅ ꯈꯣꯠꯅꯕ ꯇꯧꯔꯒ ꯍꯜꯂꯛꯑꯒ ꯇꯧꯖꯕꯅꯤꯅ ꯑꯗꯨ ꯃꯔꯨꯞꯇꯤ ꯆꯥꯛ ꯏꯁꯤꯡ ꯆꯥꯕꯤꯔꯕ꯭ꯔꯥ
ꯃꯔꯨꯞ ꯑꯣꯏꯁꯨ ꯆꯥꯛ ꯏꯁꯤꯡ ꯇꯣꯛꯆꯔꯦ ꯑꯗꯣ ꯃꯔꯨꯞ ꯉꯁꯤꯒꯤ ꯅꯨꯡꯗꯥꯡꯒꯤ ꯏꯟꯁꯥꯡ ꯃꯊꯦꯜ ꯑꯁꯤꯕꯨ ꯀꯔꯤ ꯇꯧꯕꯤꯒꯦ ꯃꯔꯨꯞ
ꯍꯥꯏꯗꯤ ꯑꯩꯈꯣꯏꯒꯤ ꯑꯂꯨꯒ ꯃꯔꯣꯏꯒ ꯊꯣꯡꯉꯒ ꯑꯗꯨꯃꯥꯏꯅ ꯆꯥꯖꯔꯦ ꯍꯥꯏꯗꯤ ꯌꯥꯝꯅ ꯊꯦꯡꯕꯅ ꯃꯔꯝ ꯑꯣꯏꯔꯒ ꯑꯩꯅ ꯄꯥꯝꯖꯕ ꯏꯟꯖꯥꯡꯗꯨꯃꯛꯇꯤ ꯀꯩꯅꯣ ꯇꯧꯖꯗ꯭ꯔꯦ ꯑꯗꯨ ꯍꯌꯦꯡꯗꯤ ꯑꯩꯈꯣꯏꯒꯤ ꯃꯩꯇꯩꯒꯤ ꯏꯟꯁꯥꯡ ꯈꯔ ꯍꯥꯎꯕ ꯑꯩꯈꯣꯏꯒꯤ ꯌꯥꯝ ꯄꯥꯝꯅꯕ ꯆꯒꯦꯝ ꯄꯣꯝꯕ ꯑꯗꯨ ꯇꯧꯒꯦꯅ ꯈꯜꯂꯤ ꯃꯇꯝ ꯅꯪꯉꯒꯗꯤ ꯑꯗꯨ ꯃꯔꯨꯞꯗꯤ ꯉꯁꯤ ꯅꯨꯡꯗꯥꯡꯁꯤꯗ ꯀꯔꯤ ꯃꯊꯦꯜ ꯂꯧꯈꯠꯄꯤꯔꯦ
ꯉꯁꯤꯒꯤꯗꯤ ꯃꯔꯨꯞ ꯃꯩꯇꯩꯒꯤ ꯍꯥꯏꯗꯤ ꯌꯥꯝꯅ ꯃꯩꯇꯩꯒꯤ ꯉꯥꯗ ꯍꯥꯏꯅꯕ ꯍꯥꯏꯕ ꯇꯥꯔꯦꯅꯦꯀꯣ ꯁꯩꯔꯦꯡ ꯑꯩꯈꯣꯏ ꯑꯩꯈꯣꯏ ꯃꯥꯅ ꯉꯁꯤꯗꯤ ꯁꯩꯔꯦꯡ ꯆꯥꯖꯦꯅ ꯕꯥꯕꯥꯗ ꯂꯩꯍꯜꯂꯛꯄꯅꯦ ꯑꯗꯣ ꯆꯥꯅ ꯊꯛꯅꯕꯒꯤ ꯋꯥꯔꯤꯁꯦ ꯁꯨꯝ ꯍꯧꯗꯣꯛꯑꯒ ꯑꯩꯈꯣꯏꯒꯤ ꯃꯩꯇꯩꯒꯤ ꯑꯣꯏꯕ ꯍꯛꯆꯥꯡ ꯐꯕ ꯆꯤꯟꯖꯥꯛ ꯑꯣꯏꯒꯦꯔꯥ ꯑꯗꯒꯤ ꯑꯍꯥꯎ ꯑꯐꯥꯎꯕ ꯆꯤꯟꯖꯥꯛ ꯀꯌꯥ ꯃꯌꯥꯝꯒ ꯃꯥꯟꯅꯗꯕ ꯇꯣꯞ ꯇꯣꯞꯄ ꯃꯒꯨꯟ ꯂꯩꯔꯕ ꯆꯤꯟꯖꯥꯛ ꯀꯌꯥ ꯑꯃ ꯂꯩꯔꯤ ꯁꯤꯒꯤ ꯃꯔꯝꯗ ꯁꯨꯝ ꯋꯥꯔꯤ ꯋꯥꯇꯥꯏ ꯈꯔ ꯇꯧꯁꯤ ꯀꯔꯤ ꯀꯥꯏ ꯃꯔꯨꯞ
ꯌꯥꯏꯦ ꯃꯔꯨꯞ ꯑꯩꯁꯨ ꯑꯗꯨꯒꯤ ꯃꯇꯥꯡꯗꯗꯤ ꯋꯥꯔꯤꯁꯦ ꯑꯩꯁꯨ ꯃꯌꯥꯝ ꯂꯩꯖꯩ ꯍꯥꯏꯇꯥꯔꯦ ꯃꯔꯨꯞꯅ ꯍꯧꯗꯣꯔꯛꯏꯁꯦ ꯑꯩ ꯌꯥꯝ ꯄꯥꯝꯃꯒ ꯂꯩꯖꯕ ꯑꯩꯈꯣꯏꯒꯤ ꯋꯥꯔꯤ ꯃꯇꯥꯡꯅꯤ ꯑꯗꯣ ꯐꯔꯦꯅ ꯃꯔꯨꯞꯅ ꯍꯧꯕꯤꯔꯛꯑꯕꯅꯤꯅ ꯃꯔꯨꯞꯅ ꯌꯥꯝ ꯄꯥꯝꯖꯕ ꯃꯩꯇꯩꯒꯤ ꯏꯟꯖꯥꯡ ꯃꯊꯦꯜꯁꯦ ꯈꯔ ꯊꯝꯕꯤꯔ ꯔꯛꯑꯣꯅꯤ ꯍꯥꯏꯗꯤ ꯃꯈꯣꯏꯒꯤ ꯃꯍꯥꯎꯁꯦ ꯃꯔꯨꯞꯅ ꯑꯩꯈꯣꯏꯒꯤ ꯌꯥꯝꯅ ꯍꯥꯎꯖꯕ ꯀꯃ ꯀꯔꯤꯗꯒꯤꯅꯣ ꯑꯇꯣꯞꯄꯗ ꯍꯦꯜꯂꯤꯁꯦ ꯍꯥꯏꯕꯒꯤ ꯃꯇꯥꯡ ꯑꯗꯣ ꯃꯔꯨꯞꯅ ꯈꯔ ꯄꯟꯕꯤꯔꯛꯑꯣ
ꯃꯔꯨꯞ ꯑꯩꯒꯤ ꯑꯣꯏꯅꯗꯤ ꯃꯩꯇꯩꯒꯤ ꯏꯟꯖꯥꯡꯗ ꯌꯥꯝꯅ ꯄꯥꯝꯕ ꯍꯥꯏꯖꯔꯒꯗꯤ ꯑꯩꯈꯣꯏꯒꯤ ꯏꯔꯣꯟꯕꯁꯦ ꯏꯔꯣꯟꯕꯁꯦ ꯌꯥꯝꯅ ꯄꯥꯝꯖꯩ ꯍꯥꯏꯖꯕ ꯇꯥꯔꯦꯅꯦ ꯑꯩꯈꯣꯏꯒꯤ ꯇꯣꯞ ꯇꯣꯞꯄ ꯃꯍꯥꯎ ꯍꯥꯏ ꯇꯥꯔꯒꯗꯤ ꯏꯔꯣꯟꯕꯁꯦ ꯑꯩꯈꯣꯏ ꯑꯩꯈꯣꯏꯒꯤ ꯃꯄꯥꯟ ꯂꯝ ꯃꯌꯥꯡꯅꯒꯗꯤ ꯍꯥꯏꯗꯤ ꯃꯌꯥꯡꯅꯒꯗꯤ ꯌꯥꯝ ꯍꯩꯅꯗꯕ ꯉꯥꯔꯤ ꯍꯥꯏꯖꯕ ꯇꯥꯔꯦꯅꯦꯀꯣ ꯑꯩꯈꯣꯏꯒꯤ ꯃꯩꯇꯩꯒꯤꯗꯤ ꯌꯥꯝ ꯊꯋꯥꯏ ꯑꯣꯏꯖꯔꯤꯕ ꯍꯥꯏꯕ ꯇꯥꯔꯦꯅꯦ ꯉꯥꯔꯤꯁꯤ ꯃꯩꯇꯩꯒꯤꯗꯤ ꯊꯋꯥꯏꯅꯤ ꯍꯥꯏꯖꯕ ꯇꯥꯔꯦ ꯆꯥꯅ ꯊꯛꯅꯕꯗ ꯌꯦꯡꯉ ꯊꯣꯛ ꯑꯣꯏꯕ ꯇꯥꯔꯒꯗꯤ ꯑꯃꯗ ꯑꯣꯏꯔꯣ ꯑꯃꯗ ꯑꯣꯏꯔꯣ ꯉꯥꯔꯤꯁꯤ ꯑꯗꯨꯝ ꯍꯥꯞꯅꯩ ꯍꯥꯏꯖ ꯍꯥꯏꯖꯕ ꯇꯥꯥꯏꯅꯦ ꯁꯝꯅ ꯍꯥꯏꯔꯕꯗ ꯌꯦꯟ ꯌꯦꯟ ꯃꯔꯣꯛ ꯃꯦꯞꯄꯗꯣ ꯉꯥꯔꯤ ꯍꯥꯞꯄꯝꯅꯦ ꯍꯥꯏꯖꯕ ꯇꯥꯔꯅꯦ ꯃꯩꯇꯩꯅ ꯉꯥꯔꯤ ꯄꯥꯝꯕꯒꯤ ꯆꯥꯡꯁꯦ ꯑꯗꯨꯅ ꯏꯔꯣꯟꯕꯁꯦ ꯑꯩꯒꯤ ꯑꯣꯏꯅꯗꯤ ꯏꯔꯣꯟꯕꯁꯦ ꯑꯗꯨꯛꯀꯤ ꯃꯇꯤꯛ ꯄꯥꯝꯖꯩ ꯁꯣꯏꯕꯨꯝ ꯁꯣꯏꯕꯨꯝꯗꯒꯤ ꯑꯩꯅ ꯈ꯭ꯋꯥꯏꯗꯩ ꯄꯥꯝꯕ ꯍꯥꯏꯔꯒꯗꯤ ꯄꯥꯟꯒ ꯊꯥꯡꯖꯤꯡꯒ ꯐꯖꯅ ꯏꯔꯣꯟꯕ ꯃꯣꯔꯣꯛꯀ ꯁꯇꯛ ꯇꯧꯕꯁꯦ ꯁꯤꯁꯦ ꯌꯥꯝ ꯄꯥꯝꯖꯩ ꯍꯥꯏꯖꯕ ꯇꯥꯔꯦ ꯃꯔꯨꯞꯀꯤꯗꯤ ꯑꯄꯥꯝꯕ ꯏꯟꯁꯥꯡ ꯂꯩꯇꯕ꯭ꯔꯥ ꯂꯩꯔꯒꯗꯤ ꯈꯤꯇꯪ ꯇꯥꯛꯄꯤꯔꯛꯑꯣ
ꯑꯁ ꯃꯔꯨꯞꯅ ꯃꯗꯨ ꯄꯜꯂꯒ ꯑꯩꯁꯨ ꯍꯥꯏꯗꯤ ꯄꯥꯝꯖꯕꯅꯤ ꯏꯔꯣꯝꯕꯁꯦ ꯏꯔꯣꯝꯕ ꯄꯥꯝꯗꯕ ꯃꯤꯁꯦ ꯈꯔꯗꯤ ꯇꯥꯡꯅ ꯊꯣꯛꯀꯅꯤꯅ ꯈꯟꯖꯩꯀꯣ ꯃꯔꯨꯞ ꯍꯥꯏꯗꯤ ꯑꯩꯈꯣꯏꯒꯤ ꯑꯩꯈꯣꯏꯒꯤ ꯂꯩꯔꯤꯕ ꯏꯟꯖꯥꯡ ꯃꯊꯦꯜ ꯃꯌꯥꯝꯁꯤ ꯁꯤꯅ ꯍꯦꯜꯂꯤ ꯑꯗꯩ ꯑꯃꯅ ꯍꯦꯜꯂꯤ ꯑꯃꯅ ꯇꯥꯏ ꯑꯗꯨꯗꯨ ꯀꯥꯏꯅ ꯂꯩꯕꯁꯤ ꯀꯌꯥ ꯑꯣꯏꯗꯦ ꯍꯥꯏꯇꯥꯔꯦ ꯍꯥꯏꯗꯤ ꯃꯍꯥꯎꯁꯤ ꯃꯥꯒꯤ ꯃꯥꯒꯤ ꯇꯣꯉꯥꯟꯕ ꯃꯍꯥꯎ ꯄꯤꯔꯤꯕ ꯑꯗꯣ ꯃꯔꯨꯞꯅ ꯍꯧꯖꯤꯛꯃꯛ ꯏꯔꯣꯝꯕꯒꯤ ꯄꯟꯈ꯭ꯔꯕꯅꯤꯅ ꯃꯔꯨꯞ ꯑꯩꯅ ꯑꯩꯅ ꯄꯥꯝꯖꯕꯒꯤ ꯑꯃꯨꯛ ꯍꯥꯏꯇꯥꯔꯒꯗꯤꯀꯣ ꯏꯔꯣꯝꯕꯁꯤꯁꯨ ꯄꯥꯝꯃꯤ ꯑꯗꯨꯕꯨ ꯑꯩꯅ ꯍꯦꯟꯅ ꯄꯥꯝꯕ ꯑꯃ ꯂꯩꯖꯩ ꯃꯗꯨꯗꯤ ꯀꯩꯅꯣꯗ ꯑꯩꯈꯣꯏꯒꯤ ꯆꯒꯦꯝ ꯄꯣꯝꯕꯁꯦ ꯉꯁꯥꯏ ꯃꯔꯨꯞ ꯑꯩꯅꯁꯨ ꯍꯥꯏꯖꯈ꯭ꯔꯦꯗꯅ ꯍꯌꯦꯡ ꯃꯇꯝ ꯁꯪ ꯇꯥꯔꯒꯗꯤ ꯑꯩ ꯆꯒꯦꯝ ꯄꯣꯝꯖꯒꯦꯅ ꯈꯜꯂꯤ ꯍꯥꯏꯁꯦ ꯆꯒꯦꯝ ꯄꯣꯝꯕꯁꯤ ꯑꯗꯨꯛꯀꯤ ꯃꯇꯤꯛ ꯄꯥꯝꯃꯦ ꯍꯥꯏꯗꯤ ꯃꯁꯤꯗ ꯃꯅꯥ ꯃꯁꯤꯡ ꯑꯁꯪꯕꯁꯤ ꯐꯖꯅ ꯁꯣꯏꯔꯒ ꯑꯩꯈꯣꯏꯒꯤ ꯍꯥꯞꯀꯗꯕ ꯇꯁꯦꯡꯅ ꯆꯒꯦꯝ ꯄꯣꯝꯕꯁꯤ ꯃꯈꯜ ꯀꯌꯥ ꯑꯃ ꯇꯧꯕ ꯌꯥꯏ ꯃꯔꯨ ꯑꯣꯏꯅ ꯄꯥꯝꯖꯔꯤꯕ ꯆꯒꯦꯝ ꯄꯣꯝꯕꯁꯤꯅꯀꯣ ꯑꯩꯈꯣꯏꯒꯤ ꯃꯅꯥ ꯃꯁꯤꯡ ꯁꯨꯅ ꯐꯖꯅ ꯑꯩꯈꯣꯏꯒꯤ ꯍꯤꯡꯒꯣꯜꯗꯒꯤ ꯍꯦꯛꯂꯒ ꯍꯥꯏꯕꯗꯤ ꯕꯖꯥꯔꯗꯒꯤ ꯂꯩꯕ ꯈꯣꯠꯄ ꯅꯠꯇꯕ ꯑꯩꯈꯣꯏꯅ ꯊꯥꯖꯕ ꯁꯤꯗ ꯍꯤꯗꯥꯛ ꯆꯥꯏꯗꯕ ꯑꯁꯦꯡꯕ ꯃꯅꯥ ꯃꯁꯤꯡꯁꯤ ꯃꯁꯤ ꯐꯖꯅ ꯁꯨꯅ ꯍꯥꯞꯄꯒ ꯃꯗꯨꯗꯨꯗ ꯍꯋꯥꯏꯖꯥꯔꯒ ꯍꯋꯥꯏꯖꯥꯔ ꯃꯌꯨꯝꯁꯦ ꯆꯥꯅꯕ ꯃꯑꯣꯡꯗ ꯍꯥꯞꯄꯒ ꯅꯤꯡꯊꯤꯅ ꯊꯣꯡꯂꯒ ꯃꯗꯨꯗ ꯄꯥꯎꯈꯣꯟꯒ ꯃꯅꯝ ꯅꯨꯡꯁꯤꯅꯕ ꯍꯥꯞꯄ ꯃꯇꯨꯡ ꯃꯗꯨꯒꯤ ꯅꯥꯀꯟꯗ ꯉꯥꯔꯧ ꯑꯣꯏꯅꯕ ꯀꯝꯒꯠ ꯑꯃ ꯀꯩ ꯑꯃ ꯍꯥꯞꯄꯒ ꯆꯥꯕ ꯃꯇꯝꯗ ꯑꯗꯨ ꯑꯗꯨꯝ ꯆꯥꯛ ꯆꯪꯒꯅꯤꯅ ꯈꯟꯖꯩ ꯃꯔꯨꯞ ꯑꯗꯨꯅ ꯃꯊꯦꯜꯁꯤ ꯃꯤꯑꯣꯏ ꯑꯃꯗ ꯍꯪꯉꯨꯕ ꯃꯇꯝꯗ ꯑꯗꯨꯝ ꯃꯥꯒꯤ ꯃꯥꯒꯤ ꯑꯄꯥꯝꯕ ꯂꯣꯏ ꯂꯥꯛꯀꯅꯤ ꯃꯔꯨꯝꯅ ꯏꯔꯣꯝꯕ ꯄꯥꯝꯕ ꯑꯗꯨꯃꯥꯏꯅ ꯀꯅꯥꯒꯨꯝꯕ ꯑꯃꯅ ꯎꯇꯤ ꯄꯥꯝꯂꯝꯝꯒꯅꯤ ꯀꯅꯥꯒꯨꯝꯕ ꯑꯃꯅ ꯑꯩ ꯆꯝꯊꯣꯡ ꯄꯥꯝꯂꯝꯝꯒꯅꯤ ꯑꯗꯨꯝ ꯇꯧꯕꯅ ꯑꯩꯒꯤꯁꯨ ꯆꯌꯦꯡꯐꯣꯡ ꯑꯃ ꯁꯨꯃꯥꯏꯅ ꯄꯥꯝꯃꯦ ꯑ ꯃꯔꯨꯞ ꯑꯩꯈꯣꯏꯒꯤ ꯃꯅꯤꯄꯨꯔꯒꯤ ꯏꯟꯖꯥꯡ ꯃꯊꯦꯜꯁꯤ ꯃꯌꯥꯝ ꯌꯥꯝꯈ꯭ꯔꯦ ꯑꯣ ꯆꯩꯔꯥꯎꯕꯗ ꯇꯧꯔꯤꯕ ꯃꯊꯦꯜꯁꯤ ꯃꯔꯨꯞꯈꯣꯏꯒꯤꯗꯤ ꯍꯧꯈꯤꯕ ꯆꯩꯔꯥꯎꯕꯁꯤꯗ ꯀꯔꯤ ꯀꯔꯤ ꯃꯊꯦꯜ ꯂꯥꯡꯕꯤꯈꯤ
ꯑꯩꯈꯣꯏꯒꯤꯗꯤ ꯃꯔꯨꯞ ꯍꯧꯈꯤꯕ ꯆꯩꯔꯥꯎꯕꯁꯤ ꯄꯥꯡꯊꯣꯛꯆꯈꯤꯗ꯭ꯔꯦ ꯍꯥꯏꯖꯕ ꯇꯥꯔꯦꯅꯦ ꯑꯩꯒꯤ ꯏꯚꯦꯟ ꯍꯥꯏꯖꯕ ꯇꯥꯔꯦ ꯑꯩꯒꯤ ꯏꯄꯥ ꯄꯣꯛꯄ ꯏꯕꯣꯛꯇꯣ ꯂꯩꯈꯤꯗꯕꯅ ꯃꯔꯝ ꯑꯣꯏꯔꯒ ꯃꯩꯇꯩꯒꯤ ꯆꯠꯅꯕꯤ ꯑꯃ ꯑꯣꯏꯅ ꯏꯃꯨꯡꯒꯤ ꯑꯍꯜ ꯂꯃꯟ ꯑꯉꯥꯡ ꯏꯃꯨꯡꯒꯤ ꯃꯤꯑꯣꯕ ꯂꯩꯇꯕꯗ ꯌꯨꯝꯗꯨꯒꯤ ꯍꯔꯥꯎ ꯀꯨꯝꯍꯩ ꯁꯔꯨꯛ ꯌꯥꯗꯕ ꯅꯨꯡꯉꯥꯏꯇꯕ ꯐꯣꯡꯗꯣꯛꯄ ꯑꯣꯏꯅ ꯆꯠꯅꯕ ꯑꯗꯨꯒꯨꯝꯅ ꯑꯩꯈꯣꯏꯒꯤꯁꯨ ꯄꯥꯡꯊꯣꯛꯈꯤꯗ꯭ꯔꯦ ꯑꯗꯨꯕꯨ ꯃꯃꯥꯡ ꯃꯃꯥꯡꯒꯤ ꯆꯩꯔꯥꯎꯕꯗ ꯑꯩꯈꯣꯏꯒꯤ ꯑꯗꯨꯝ ꯇꯣꯏꯅ ꯇꯣꯏꯅ ꯌꯥꯎꯕ ꯏꯟꯁꯥꯡ ꯍꯥꯏꯕ ꯇꯥꯔꯒꯗꯤ ꯑꯩꯈꯣꯏꯒꯤ ꯏꯃꯨꯡꯒꯤ ꯑꯣꯏꯅꯗꯤ ꯑꯩꯈꯣꯏꯒꯤ ꯃꯤꯒꯤꯗꯤ ꯉꯥ ꯆꯥꯛ ꯍꯧꯖꯤꯛꯇꯤ ꯆꯥꯎꯈꯠꯂꯛꯄꯒꯤ ꯃꯇꯨꯡ ꯏꯟꯅ ꯆꯩꯔꯥꯎꯕꯗ ꯌꯦꯟ ꯑꯣꯛ ꯁꯟ ꯐꯥꯎꯕ ꯊꯣꯡꯅꯔꯦ ꯍꯥꯏꯖꯕ ꯇꯥꯔꯅꯦꯀꯣ ꯑꯗꯨꯕꯨ ꯑꯩꯈꯣꯏ ꯏꯃꯨꯡꯒꯤ ꯑꯣꯏꯅꯗꯤ ꯑꯗꯨꯒꯨꯝꯕ ꯊꯣꯡꯕꯁꯤꯗꯤ ꯍꯥꯏꯗꯤ ꯍꯥꯏꯗꯤ ꯑꯗꯨꯝ ꯆꯍꯤ ꯃꯔꯤ ꯃꯉꯥꯒꯤ ꯃꯇꯨꯡꯗ ꯑꯃꯨꯛꯇꯪꯒ ꯌꯥꯎꯏꯒ ꯍꯥꯏꯖꯕ ꯇꯥꯔꯦꯅꯦ ꯑꯗꯨꯝ ꯌꯥꯎꯗꯕꯅ ꯑꯌꯥꯝꯕꯅꯤ ꯑꯗꯨꯕꯨ ꯑꯩꯈꯣꯏꯒꯤ ꯌꯥꯝꯅ ꯇꯣꯏꯅ ꯇꯣꯏꯅ ꯌꯥꯎꯕ ꯑꯗꯨꯝ ꯆꯍꯤ ꯈꯨꯗꯤꯡꯒꯤ ꯁꯣꯏꯗꯅ ꯌꯥꯎꯕ ꯍꯥꯏꯖꯕ ꯇꯥꯔꯒꯗꯤ ꯀꯣꯕꯤ ꯁꯥꯛ ꯑꯗꯒꯤ ꯁꯣꯏꯕꯨꯝ ꯏꯔꯣꯟꯕ ꯑꯩ ꯑꯩꯈꯣꯏ ꯃꯥꯅꯗꯤ ꯁꯣꯏꯕꯨꯝ ꯃꯤꯔꯣꯝꯁꯦ ꯑꯗꯨꯝ ꯍꯥꯞꯄꯤꯔꯦ ꯍꯥꯏꯕ ꯇꯥꯔꯦꯅꯦ ꯑꯩꯅꯁꯨ ꯌꯥꯝꯅ ꯄꯥꯝꯖꯕ ꯑꯣꯏꯖꯕ ꯍꯥꯏ ꯇꯥꯔꯦ ꯁꯣꯏꯕꯨꯝ ꯃꯤꯔꯣꯁꯦ ꯑꯗꯨꯒ ꯉꯥ ꯊꯣꯡꯕ ꯁꯨꯃꯥꯏꯅ ꯄꯥꯐꯣꯔ ꯁꯤꯗꯤ ꯀꯝꯄꯜꯁꯔꯤ ꯑꯗꯨꯝ ꯁꯤꯗꯤ ꯁꯣꯏꯗꯅ ꯌꯥꯎꯗꯕ ꯌꯥꯗ꯭ꯔꯕ ꯍꯤꯡꯕꯗ ꯆꯠ ꯈꯪꯗꯕ ꯌꯥꯗ꯭ꯔꯕꯅꯤ ꯍꯥꯏꯖꯕ ꯇꯥꯔꯦꯅꯦꯀꯣ ꯁꯝꯅ ꯍꯥꯏꯔꯕꯗ ꯑꯩꯈꯣꯏꯒꯤ ꯑꯗꯨꯃꯥꯏꯅ ꯂꯩꯌꯦ ꯑꯗꯨꯝ ꯑꯇꯩ ꯑꯍꯦꯟꯕ ꯀꯥꯡꯉꯧ ꯅꯨꯡꯉꯧꯗꯤ ꯑꯗꯨꯝ ꯍꯥꯞꯁꯨ ꯍꯥꯞꯄꯦ ꯑꯗꯨꯕꯨ ꯈ꯭ꯋꯥꯏꯗꯒꯤ ꯃꯔꯨꯑꯣꯏ ꯑꯣꯏꯅ ꯑꯗꯨꯝ ꯁꯣꯏꯗꯅ ꯍꯥꯞꯄ ꯏꯟꯖꯥꯡ ꯍꯥꯏꯔꯒꯗꯤ ꯑꯩꯅ ꯍꯧꯖꯤꯛ ꯄꯟꯖꯈꯤꯕꯗꯨꯅ ꯑꯣꯏꯗꯣꯏꯅꯦ ꯑꯗꯣ ꯃꯔꯨꯞ ꯆꯩꯔꯥꯎꯕ ꯍꯥꯏꯔꯒ ꯁꯨꯝ ꯑꯇꯩ ꯑꯇꯣꯞꯄ ꯍꯔꯥꯎ ꯀꯨꯝꯍꯩꯁꯨ ꯃꯌꯥꯝ ꯂꯩꯒ ꯍꯥꯏꯖꯕ ꯇꯥꯔꯦꯅꯦꯀꯣ ꯑꯩꯈꯣꯏꯒꯤ ꯁꯝꯅ ꯍꯥꯏꯔꯕꯗ ꯌꯥꯎꯁꯪ ꯌꯥꯎꯁꯪ ꯍꯥꯏꯔꯒ ꯃꯔꯨꯞ ꯑꯩꯈꯣꯏ ꯌꯥꯎꯁꯪ ꯃꯔꯨꯞꯇꯤ ꯌꯥꯎꯁꯪꯗ ꯍꯥꯟꯅ ꯀꯣꯏꯕꯒ ꯆꯠꯄꯤꯔꯛꯇꯕ꯭ꯔꯥ ꯑꯕꯦꯔꯒ ꯇꯩꯗꯅ ꯍꯥꯏꯗꯤ ꯊꯥꯏꯅꯒꯤ ꯍꯥꯏꯗꯤ ꯍꯧꯖꯤꯛꯄꯨꯗꯤ ꯌꯥꯝꯅ ꯑꯣꯜꯂꯦꯀꯣ ꯑꯗꯨꯕꯨ ꯍꯥꯟꯅꯒꯤ ꯌꯥꯎꯁꯪ ꯑꯩꯈꯣꯏꯒꯤ ꯃꯇꯝꯒꯤ ꯌꯥꯎꯁꯪ ꯑꯗꯨꯗꯣ ꯑꯩꯈꯣꯏ ꯅꯤꯡꯁꯤꯡꯕꯤꯗꯕ꯭ꯔꯥ ꯃꯔꯨꯞꯇꯤ ꯀꯃꯥꯏ ꯀꯃꯥꯏꯅ ꯌꯥꯎꯁꯪꯒꯤ ꯃꯇꯥꯡꯁꯤ ꯀꯃꯥꯏ ꯀꯃꯥꯏꯅ ꯂꯩꯒꯦ ꯍꯥꯏꯕꯤ
ꯃꯔꯨꯞ ꯁꯨꯝ ꯇꯧꯋꯦ ꯃꯔꯨꯞꯅ ꯑꯩꯈꯣꯏ ꯆꯩꯔꯥꯎꯕꯒꯤ ꯃꯊꯦꯜꯒꯤ ꯃꯇꯨꯡꯗ ꯃꯔꯨꯞꯅ ꯌꯥꯎꯁꯪꯒꯤ ꯁꯨꯝ ꯐꯧꯗꯣꯛꯄꯤꯔꯛꯄꯁꯦ ꯌꯥꯎꯁꯪꯁ ꯌꯥꯎꯗꯤ ꯌꯥꯎꯔꯛꯄꯅꯤ ꯃꯃꯥꯡ ꯍꯧꯈꯤꯕ ꯀꯌꯥꯗ ꯑꯗꯨꯕꯨ ꯆꯍꯤ ꯈꯨꯗꯤꯡꯒꯤ ꯌꯥꯎꯁꯪ ꯌꯥꯎꯕ ꯐꯪꯗꯕꯁꯨ ꯃꯤꯀꯨꯞꯁꯨ ꯌꯥꯎꯈꯤ ꯑꯩꯈꯣꯏꯒꯤ ꯂꯥꯏꯔꯤꯛ ꯇꯝꯂꯤꯉꯩ ꯈꯣꯠꯂꯤꯉꯩ ꯃꯐꯝ ꯆꯥꯅ ꯃꯗꯨꯗ ꯃꯔ ꯃꯔꯥꯡ ꯌꯥꯎꯍꯧꯗꯅꯕ ꯈꯣꯠꯇꯅꯕ ꯄꯨꯛꯅꯤꯡ ꯆꯪꯅꯕ ꯍꯣꯠꯅꯈꯤꯕ ꯀꯌꯥ ꯑꯃꯁꯨ ꯌꯥꯎꯈꯤ ꯑꯗꯨꯒ ꯍꯧꯈꯤꯕ ꯍꯟꯗꯛ ꯀꯨꯝꯁꯤ ꯑꯩꯈꯣꯏꯒꯤ ꯀꯨꯝꯁꯤ ꯆꯍꯤꯒꯤ ꯌꯥꯎꯁꯪꯒꯤꯗꯤ ꯈꯔ ꯅꯨꯡꯉꯥꯏꯈꯤ ꯍꯥꯏꯇꯥꯔꯦ ꯀꯔꯤꯒꯤꯅꯣꯗ ꯏꯊꯟꯗ ꯂꯥꯡꯕꯒ ꯑꯩꯈꯣꯏꯒꯤ ꯑꯩꯈꯣꯏꯒꯤ ꯏꯃꯥꯟꯅꯕ ꯃꯌꯥꯝꯒ ꯂꯥꯡꯃꯤꯟꯅꯕꯒꯁꯤ ꯏꯃꯥꯟꯅꯕ ꯃꯌꯥꯝꯒ ꯂꯥꯡꯃꯤꯟꯅꯔꯒ ꯊꯥꯕꯜꯃꯛ ꯆꯣꯡꯗ꯭ꯔꯃꯛꯁꯨ ꯆꯠꯃꯤꯟꯅꯗꯅ ꯍꯔꯥꯎꯃꯤꯟꯅꯗꯅ ꯑꯗꯨꯃꯥꯏꯅ ꯇꯧꯃꯤꯟꯅ ꯆꯥꯃꯤꯟ ꯊꯛꯃꯤꯟꯅꯗꯅ ꯄꯨꯂꯞ ꯄꯨꯜꯂꯞ ꯄꯨꯜꯂꯒ ꯏꯟꯖꯥꯡ ꯑꯍꯥꯎꯕ ꯀꯌꯥ ꯑꯃ ꯆꯥꯃꯤꯟꯅꯗꯅ ꯑꯗꯨꯒꯤ ꯅꯨꯡꯉꯥꯏꯕꯁꯨ ꯑꯣꯏꯈꯤ ꯑꯗꯨꯒ ꯀꯥ ꯍꯦꯟꯅ ꯂꯥꯡꯗꯅ ꯈꯣꯠꯇꯅ ꯑꯄꯦꯔ ꯑ ꯇꯦꯕ ꯈꯣꯠꯄ ꯃꯈꯨꯠꯇ ꯆꯠꯍꯧꯗ꯭ꯔꯦ ꯑꯗꯨ ꯃꯇꯨꯡꯗꯗꯤ ꯀꯅꯤ ꯈꯜꯂꯤ ꯀꯩꯒꯤꯅꯣꯗ ꯍꯥꯏꯗꯤ ꯑꯩꯈꯣꯏꯅ ꯅꯍꯥ ꯑꯣꯏꯔꯤꯉꯩ ꯃꯇꯝꯗ ꯍꯔꯥꯎ ꯀꯨꯝꯍꯩꯁꯤ ꯌꯥꯎꯍꯧꯗ꯭ꯔꯒꯗꯤ ꯍꯌꯦꯡ ꯑꯩꯈꯣꯏꯅ ꯈ꯭ꯋꯥꯡ ꯀꯣꯜꯂꯕ ꯃꯇꯝꯗ ꯃꯗꯨꯗ ꯌꯥꯎꯔꯨꯕ ꯃꯇꯝꯗ ꯌꯥꯝ ꯐꯤꯕꯝ ꯆꯥꯔꯣꯏꯗꯕ ꯍꯥꯏꯇꯥꯔꯦ ꯃꯔꯨꯞꯀꯣ ꯑꯗꯨꯅ ꯃꯔꯨꯞꯁꯨ ꯀꯣꯏꯕ ꯂꯥꯡꯕꯁꯦ ꯄꯥꯝꯖꯔꯝꯒꯅꯤꯅ ꯈꯜꯂꯤ ꯀꯩꯒꯤꯅꯣꯗ ꯃꯔꯨꯝꯅ ꯍꯧꯗꯣꯛꯄꯤꯔꯛꯄꯅꯤꯅ ꯑꯗꯣ ꯃꯔꯨꯞ ꯁꯤꯒꯤꯁꯤꯅ ꯀꯩꯅꯣ ꯇꯧꯈ꯭ꯔꯒ ꯌꯥꯎꯁꯪꯁꯤꯗꯁꯨ ꯑꯩꯈꯣꯏꯒꯤ ꯃꯊꯦꯜ ꯂꯨꯀꯣꯏ ꯈꯔꯗꯤ ꯂꯩꯔꯤꯕ꯭ꯔꯅ ꯈꯜꯂꯤꯦ ꯑꯗꯨꯒ ꯃꯊꯦꯜ ꯂꯨꯀꯣꯏꯒꯤ ꯃꯇꯥꯡꯁꯤꯗ ꯅꯤꯉꯣꯜ ꯆꯥꯛꯀꯧꯕꯗ ꯑꯩꯈꯣꯏꯒꯤ ꯉꯣꯜ ꯗ ꯄꯤꯖꯔꯤꯕ ꯃꯊꯦꯜ ꯑꯗꯒꯤ ꯌꯥꯎꯁꯪꯗꯁꯨ ꯑꯗꯨꯝ ꯆꯥꯟꯅꯔꯤꯀꯣ ꯂꯩꯀꯥꯏꯒꯤ ꯀꯩꯀꯩ ꯂꯩꯁꯥꯕꯤꯁꯤꯡꯒꯤ ꯄꯥꯈꯪꯒꯤ ꯑꯗꯗꯒꯤ ꯃꯃꯥꯟꯅꯕꯒ ꯑꯗꯨꯣ ꯃꯔꯨꯞ ꯁꯨꯃꯥꯏꯅ ꯇꯧꯖꯩ ꯀꯩꯒꯨꯝꯕ ꯃꯔꯨꯞꯀ ꯑꯩꯈꯣꯏꯒꯤ ꯃꯔꯨꯞꯁꯤꯦ ꯎꯅꯕ ꯀꯅꯥꯒꯨꯝꯕ ꯑꯐꯥꯎꯕ ꯃꯤꯑꯣꯏ ꯑꯃ ꯑꯃ ꯂꯥꯛꯇꯣꯔꯦꯅ ꯈꯜꯂꯁꯤ ꯑꯗꯣ ꯃꯔꯨꯞꯅ ꯃꯥꯁꯦ ꯆꯥꯛ ꯄꯤꯖꯗꯕꯗꯤ ꯌꯥꯔꯔꯣꯏꯗꯅ ꯃꯔꯨꯞ ꯍꯥꯏꯗꯤ ꯌꯨꯝꯗ ꯀꯧ ꯌꯨꯝꯗ ꯃꯤ ꯑꯃ ꯂꯥꯛꯇꯣꯔꯦ ꯃꯤꯊꯨꯡꯂꯦꯟ ꯑꯃ ꯑꯣꯏꯗꯣꯔꯝꯅꯤꯅ ꯂꯥꯛꯇꯣꯔꯝꯅꯤꯅ ꯃꯔꯨꯞꯅ ꯁꯣꯏꯗꯅ ꯆꯥꯕ ꯊꯛꯄꯒꯤ ꯃꯇꯥꯡꯁꯤꯗꯗꯤ ꯃꯑꯣꯡ ꯃꯔꯦꯟ ꯇꯥꯡꯉꯕꯗꯤ ꯁꯦꯝꯒꯅꯤ ꯈꯜꯂꯦ ꯑꯗꯣ ꯁꯨꯃꯥꯏꯅꯄꯤ ꯇꯥꯛꯄꯤꯔꯛꯦꯅ ꯈꯜꯂꯁꯦ ꯍꯥꯏꯗꯤ ꯃꯅꯤꯄꯨꯔꯒꯤ ꯈ꯭ꯋꯥꯏꯗꯒꯤ ꯍꯥꯎꯕ ꯏꯟꯖꯥꯡ ꯃꯊꯦꯜ ꯃꯉꯥ ꯅꯠꯇ꯭ꯔꯒ ꯇꯔꯨꯛꯀꯤ ꯃꯉꯣꯟꯗ ꯁꯨꯃꯥꯏꯅ ꯃꯍꯥꯎ ꯇꯪꯒꯦ ꯈꯣꯠꯀꯦ ꯀꯥꯏꯅ ꯔꯤꯀ꯭ꯋꯦꯁ ꯑꯃꯒ ꯂꯣꯏꯅꯅ ꯍꯥꯏꯔꯛꯄ ꯃꯇꯝꯗ ꯃꯔꯨꯞꯅꯗꯤꯩ ꯀꯔꯤ ꯀꯔꯤ ꯁꯤꯟꯒꯅꯤꯅ ꯁꯨꯝ ꯈꯜꯜꯂꯤꯦ ꯑꯩꯉꯣꯟꯗꯁꯨ ꯑꯩꯅꯁꯨ ꯈꯪꯖꯍꯧꯕ ꯌꯥꯕ ꯑꯗꯨꯒ ꯁꯦꯝꯕꯗꯨꯗ ꯀꯔꯤ ꯀꯔꯤ ꯀꯃꯥꯏꯅ ꯁꯦꯝꯒꯅꯤ ꯑꯃꯗꯤ ꯍꯦꯟꯅ ꯍꯥꯎꯅꯕ ꯈꯣꯠꯅꯕ ꯑꯩꯈꯣꯏꯒꯤ ꯆꯠꯅꯕꯤꯒꯤ ꯃꯇꯨꯡ ꯏ ꯃꯇꯨꯡꯏꯟꯅ ꯀꯔꯤ ꯀꯔꯤ ꯇꯧꯒꯅꯤ ꯑꯗꯨ ꯃꯔꯅ ꯊꯝꯕꯤꯔꯛꯎꯅꯤ
ꯃꯥꯅꯤ ꯃꯔꯨꯞ ꯌꯥꯝꯅ ꯅꯨꯡꯉꯥꯏꯕ ꯃꯇꯥꯡꯅꯤ ꯃꯔꯨꯞꯅ ꯍꯧꯗꯣꯛꯄꯤꯔꯛꯏꯕꯁꯦ ꯃꯔꯨꯞꯀꯤ ꯋꯥꯍꯩꯁꯤꯡꯒꯤ ꯃꯇꯨꯡ ꯏꯟꯅꯗꯤ ꯑꯩꯈꯣꯏꯒꯤ ꯂꯥꯛꯇꯧꯔꯤꯕ ꯊꯨꯡꯂꯒꯗꯧꯔꯤꯕ ꯃꯤꯊꯨꯡꯂꯦꯟ ꯑꯁꯤ ꯃꯅꯤꯄꯨꯔ ꯃꯆꯥ ꯃꯩꯇꯩ ꯃꯆꯥ ꯑꯃꯗꯤ ꯑꯣꯏꯔꯔꯣꯏ ꯍꯥꯏꯅ ꯈꯟꯖꯒꯀꯣ ꯑꯗꯨꯒ ꯃꯔꯨꯞ ꯑꯩꯅ ꯌꯦꯟꯖꯥꯡ ꯃꯃꯤꯡ ꯍꯥꯟꯅ ꯄꯟꯖꯔꯛꯀꯦ ꯑꯍꯥꯟꯕꯗ ꯑꯩꯈꯣꯏꯒꯤ ꯃꯩꯇꯩꯒꯤ ꯑꯩꯈꯣꯏ ꯁꯤꯒꯅꯦꯆꯔ ꯍꯥꯏꯖꯕ ꯇꯥꯔꯦ ꯑꯩꯈꯣꯏꯒꯤ ꯉꯥꯔꯤ ꯊꯥꯛꯄ ꯏꯔꯣꯟꯕ ꯏꯔꯣꯟꯕꯁꯤꯗ ꯃꯈꯜ ꯑꯅꯤ ꯑꯍꯨꯝ ꯊꯣꯛ ꯍꯥꯞꯄ ꯌꯥꯈ꯭ꯔꯦ ꯑꯗꯨꯕꯨ ꯌꯥꯝꯅꯗꯤ ꯍꯥꯞꯆꯔꯔꯣꯏ ꯃꯈꯜ ꯑꯅꯤꯈꯛꯇ ꯑꯣꯏꯖꯔꯒꯦ ꯑꯩꯅ ꯈ꯭ꯋꯥꯏꯗꯒꯤ ꯄꯥꯖꯔꯦꯁꯨ ꯈꯟꯖꯕ ꯑꯩꯈꯣꯏꯒꯤ ꯃꯤꯊꯨꯡꯂꯦꯟꯗꯨꯗꯁꯨ ꯄꯤꯖꯅꯤꯡꯕ ꯍꯥꯏꯇꯥꯥꯔꯦꯅꯦꯀꯣ ꯁꯣꯏꯕꯨꯝ ꯏꯔꯣꯟꯕ ꯑꯃ ꯂꯩꯔꯦ ꯑꯗꯨꯒ ꯂꯐꯨ ꯏꯔꯣꯟꯕ ꯑꯃ ꯑꯗꯨꯒ ꯃꯩꯇꯩ ꯃꯩꯇꯩ ꯁꯩꯔꯦꯡ ꯊꯣꯡꯕ ꯑꯃ ꯑꯗꯨꯒ ꯑꯩꯈꯣꯏꯒꯤ ꯃꯩꯇꯩꯒꯤ ꯁꯤꯡꯖꯨ ꯁꯤꯡꯖꯨꯁꯨ ꯃꯊꯦꯜꯒꯤ ꯃꯇꯨꯡ ꯆꯟꯕꯅꯤꯅ ꯑꯗꯨꯝ ꯑꯁꯤꯁꯨ ꯑꯗꯨꯝ ꯄꯥꯖꯒꯦ ꯃꯩꯇꯩꯒꯤ ꯁꯤꯡꯖꯨ ꯑꯗꯨꯗꯨꯒ ꯑꯔꯣꯏꯕꯗ ꯑꯩꯈꯣꯏꯒꯤ ꯃꯩꯇꯩꯒꯤ ꯆꯒꯦꯝꯄꯣꯝꯕ ꯆꯒꯦꯝꯄꯣꯝꯕ ꯑꯁꯤꯁꯨ ꯑꯁꯤꯁꯨ ꯄꯤꯖꯅꯤꯡꯉꯤ ꯍꯥꯏꯗꯨꯅ ꯊꯝꯖꯒꯦ ꯍ ꯌꯥꯝ ꯅꯨꯡꯉꯥꯏꯖꯔꯦ ꯃꯔꯨꯞꯀ ꯊꯦꯡꯅꯗꯨꯅ ꯋꯥꯔꯤ ꯁꯥꯟꯅꯖꯕ ꯑꯗꯨꯣ ꯃꯇꯨꯡ ꯇꯥꯔꯛꯄꯗꯁꯨ ꯅꯨꯡꯉꯥꯏ ꯅꯨꯡꯉꯥꯏꯔꯕ ꯋꯥꯔꯤ ꯀꯌꯥ ꯁꯥꯟꯅꯕ ꯐꯪꯕ ꯑꯣꯏꯖꯁꯤ ꯑꯗꯣ ꯃꯁꯤꯅ ꯃꯇꯥꯡ ꯑꯁꯤꯗ ꯂꯣꯏꯁꯤꯟꯅꯔꯁꯤ
ꯌꯥꯝ ꯅꯨꯡꯉꯥꯏꯖꯔꯦ ꯃꯔꯨꯞ ꯃꯇꯨꯡꯗꯁꯨ ꯑꯗꯨꯝ ꯋꯥꯔꯤ ꯋꯥꯇꯥꯏ ꯇꯧꯖꯩ ꯑꯗꯨꯁꯨ ꯇꯧꯕꯤꯔꯛꯎ